ꯍꯜꯂꯣ
ꯆꯥꯛ ꯆꯥꯔꯕꯣ
ꯆꯥꯗ꯭ꯔꯤꯌꯦ ꯊꯣꯡꯕ ꯂꯣꯏꯗ꯭ꯔꯦ ꯌꯥꯝ ꯊꯥꯖꯗꯤꯌꯦ
ꯑꯣ ꯑꯁꯦꯡꯕ ꯏꯔꯣ
ꯑꯁꯦꯡꯕꯩꯅꯦ ꯌꯥꯝ ꯊꯥꯖꯔꯤꯑ ꯀꯥꯡꯍꯧꯁ ꯀꯩꯅꯣ
ꯍꯕ ꯇ꯭ꯔꯤꯔꯤꯕꯣ
ꯍꯒꯗꯤ ꯍꯒꯗ꯭ꯔꯦꯗ ꯆꯠ
ꯀꯩꯟꯖꯥꯡ ꯊꯣꯡꯒꯦ
ꯈꯪꯗꯦ ꯀꯩ ꯏꯟꯁꯪ ꯊꯣꯡꯗꯣꯏꯅꯣ
ꯍꯥ
ꯀꯩ ꯌꯦꯟꯁꯥꯡ ꯊꯣꯡꯗꯣꯏꯅꯣ ꯈꯪꯗꯦꯕ
ꯅꯨꯄꯤꯅꯐ ꯑꯗꯨꯃꯥꯏꯅ ꯊꯦꯡꯅ ꯊꯦꯡꯅ ꯍꯧꯠꯄ꯭ꯔꯣꯅꯦ
ꯑꯣ ꯑꯟꯗ ꯑꯗꯨꯗꯤ ꯑꯗꯨꯃꯥꯏꯅ ꯇꯧꯕꯅꯦ ꯅꯨꯄꯤꯁꯤꯡꯁꯨ ꯅꯨꯄꯥ ꯈꯛꯇꯔꯣ ꯊꯦꯡꯅ ꯍꯧꯒꯠꯄ ꯌꯥꯕ ꯅꯨꯄꯤꯁꯤꯡꯁꯨ ꯌꯥꯕꯅꯤ ꯀꯩꯅꯣ ꯅꯪꯗꯤ ꯄꯨꯡ ꯀꯌꯥꯗ ꯍꯧꯒꯠꯄ
ꯑꯩꯗꯤ ꯉꯁꯤ ꯄꯨꯡ ꯃꯉꯥꯗ ꯍꯧꯒꯠꯂꯦ ꯃꯉꯥꯗ ꯍꯧꯒꯠꯂꯦ ꯑꯗꯨꯒ ꯩ ꯀꯩꯅꯣ ꯆꯥꯛ ꯌꯦꯟꯖꯥꯡ ꯊꯣꯡꯅꯤꯉꯥꯏ ꯏꯟꯖꯥꯡ ꯅꯥꯄꯤ ꯀꯩꯅꯣꯂꯧ ꯂꯧꯕ ꯆꯠꯂꯦ ꯑꯩ ꯃꯛ ꯂꯥꯛꯦ ꯏꯔꯨ ꯊꯣꯛꯑꯦ ꯆꯥꯛ ꯆꯥꯗꯣꯛꯑꯦ ꯍꯧꯖꯤꯛꯇꯤ ꯊꯕꯛ ꯆꯅꯤꯡꯉꯥꯏ ꯂꯩꯌꯦ
ꯅꯪꯗꯤ ꯃꯔꯥꯡ ꯃꯔꯥꯡ ꯌꯥꯝꯃꯛꯛꯑꯣ ꯀꯦꯅꯥ
ꯍꯥ
ꯃꯗꯥꯝ ꯌꯦꯃꯨ ꯏꯕꯅ ꯍꯥꯏꯦ
ꯅꯅꯈꯣꯟ ꯇꯥꯗ꯭ꯔꯤ ꯀꯩꯅꯣ
ꯑꯩꯗꯤ ꯇꯥꯏꯔꯤꯅꯦ ꯃꯔꯝ ꯃꯣꯛꯀꯦꯕ
ꯑ ꯅꯣꯏꯗꯅꯤ ꯃꯥꯏ ꯀꯣ ꯁꯛꯆꯥꯒ ꯇꯨꯝꯒ ꯁꯔꯣ ꯆꯥꯃꯤ
ꯑꯦ ꯑꯩꯣꯏꯁꯨ ꯊꯕꯛ ꯂꯩꯔꯤꯗ ꯇꯧꯗꯕꯩ ꯋꯥꯅꯤ
ꯑꯩꯣꯏꯗꯤ ꯂꯣꯏꯔꯦ ꯅꯨꯡꯁꯥ ꯃꯔꯛꯇ ꯑꯁ ꯅꯣꯏꯗꯤ ꯕꯣꯜ ꯌꯦꯡꯗ꯭ꯔꯣ
ꯌꯦꯡꯉꯤꯗ
ꯋꯥ ꯌꯦꯟꯎꯅ
ꯀꯅꯥ ꯀꯅꯥ ꯂꯩꯒꯦ ꯅꯣꯏꯗꯣ
ꯑꯣꯏ ꯇꯥꯏ ꯇꯥꯏ
ꯀꯅꯥ ꯀꯅꯥ ꯂꯩꯒꯦꯕ
ꯑꯩꯅꯦ ꯑꯗꯩ ꯑꯩꯈꯣꯏ ꯏꯃꯥꯟꯅꯕ ꯑꯅꯤ ꯑꯍꯨꯝ ꯂꯩ ꯑꯩꯈꯣꯏ
ꯅꯣꯏ ꯊꯕꯛ ꯇꯧꯃꯤꯟꯅꯕꯁꯤꯡ
ꯊꯕꯛ ꯆꯠꯀꯦꯅ ꯂꯥꯛꯄ ꯑꯗꯣ ꯒꯥꯔꯤꯗꯣ ꯕꯦꯇ꯭ꯔꯤ ꯌꯥꯗ꯭ꯔꯕ ꯑꯗꯨ ꯍꯧꯖꯤꯛ ꯁꯦꯝꯃ ꯂꯩ
ꯒꯔꯤ ꯁꯦꯝꯕꯗꯤ ꯍꯩꯕ꯭ꯔꯔꯅꯦ
ꯅꯪꯗꯤ ꯀꯅꯥ ꯀꯅꯥ ꯂꯩꯕ꯭ꯔꯣ ꯅꯇꯣꯝ ꯇꯔꯣ
ꯍꯥ
ꯏꯃꯥꯟꯅꯕꯤ ꯏꯃꯥꯟꯅꯕꯤꯒ ꯂꯩꯌꯦꯕ ꯑꯩ ꯍꯧꯖꯤꯛꯇꯤ ꯏꯊꯟꯇꯅꯦꯕ
ꯅꯪ ꯈꯣꯟꯁꯤꯁꯦ ꯀꯩꯅꯣꯝꯃ ꯇꯧꯏꯅꯦ ꯌꯥꯝ ꯄꯤꯛꯅ ꯇꯥꯏꯅꯦ
ꯀꯩꯅꯣ ꯇꯥꯗ꯭ꯔꯣ
ꯇꯥꯏ ꯇꯥꯏ ꯇꯥꯏ ꯍꯧꯖꯤꯛꯇꯤ ꯇꯥꯏ ꯇꯥꯏ ꯇꯥꯏ
ꯆꯪ ꯇꯥꯏꯌꯦ
ꯀꯩ ꯊꯕꯛ ꯇꯧꯕꯅꯣ ꯅꯣꯏꯕꯣ ꯀꯩ ꯊꯕꯛ ꯂꯩꯒꯦꯕ ꯀꯔꯥꯏꯗ ꯊꯕꯛ ꯇꯧꯅꯤꯡꯉꯥꯏ ꯆꯠꯀꯗꯨꯏꯅꫭ
ꯑꯣ ꯀꯩꯅꯣ ꯋꯥ ꯈꯛ ꯀꯟꯅ ꯉꯥꯎꯅꯦ ꯀꯩꯅꯣ
ꯇꯥꯗꯕ꯭ꯔꯣ ꯑꯩꯅ ꯉꯥꯡꯉꯤꯁꯦ ꯑꯩꯗꯤ ꯀꯟ ꯀꯟꯅ ꯉꯥꯡꯉꯤꯅꯦ ꯅꯪ ꯇꯥꯗꯕꯩ ꯋꯥꯅꯦ
ꯒꯥꯔꯤ ꯃꯈꯣꯅ ꯇꯥꯏꯔꯤꯕ ꯅꯪ ꯈꯣꯟꯖꯦꯜꯗꯣ ꯅꯪꯁꯨ ꯌꯥꯝ ꯈꯤꯇꯪ ꯍꯧꯅ ꯉꯥꯡꯉꯨꯗꯅ
ꯉꯥꯡ
ꯀꯟ ꯀꯟꯅ ꯉꯥꯡꯉꯤꯅꯦ ꯑꯩ ꯍꯧꯖꯤꯛ ꯅꯪ ꯇꯥꯗꯕꯩ ꯑꯣꯏꯔꯝꯅꯤꯌꯦ
ꯉꯁꯤꯗꯤ ꯀꯥꯏ ꯆꯠꯇꫭꯏꯅꯣ
ꯅꯪꯒꯤ ꯐꯣꯟꯗꯣ ꯂꯥꯎꯠ ꯏꯁꯄꯤꯀꯔ ꯊꯝꯃꯨ ꯇꯥꯗ꯭ꯔꯗꯤ
ꯍꯧꯖꯤꯛꯇꯤ ꯇꯥꯏ ꯇꯥꯏ ꯀꯩꯁꯨ ꯆꯠꯂꯣꯏ ꯑꯗꯨꯗꯤ ꯑꯩꯈꯣꯏꯗ ꯂꯥꯛ ꯑꯣ ꯊꯕꯛ ꯁꯨꯅꯤꯉꯥꯏ
ꯁꯪꯕ ꯃꯇꯝꯗ ꯂꯥꯛꯀꯦ ꯅꯣꯡꯃ
ꯑꯦ ꯅꯪꯅ ꯁꯪꯕ ꯃꯇꯝ ꯉꯥꯏꯔꯗꯤ ꯏꯁꯣꯔ ꯑꯃꯨꯛ ꯂꯥꯛꯅꯤ
ꯑꯩ ꯑꯩ ꯉꯁꯤꯗꯤ ꯁꯪꯉꯔꯣꯏꯌꯦ
ꯁꯤꯁ ꯀꯔꯤꯁꯨ ꯊꯕꯛ ꯇꯧꯔꯣꯏ ꯍꯥꯏ ꯑꯗꯨꯒ ꯁꯪꯔꯣꯏ ꯍꯥꯏ
ꯍꯣꯏ ꯀꯩꯁꯨ ꯇꯧꯔꯣꯏꯁꯨ ꯂꯧꯗꯕ ꯌꯥꯏꯔꯣꯏ ꯂꯧꯒꯗꯕꯅꯦ ꯀꯩꯅꯣ
ꯅꯪ ꯅꯁꯔ ꯐꯣꯏꯅꯤꯀꯣ ꯂꯥꯛꯁꯤꯗꯒꯣ ꯅꯨꯡꯃꯥꯏꯅ ꯉꯥꯡꯅꯦ
ꯑꯣ ꯐꯣꯏꯅꯁꯤ ꯂꯥꯛꯑꯣ ꯅꯪ ꯉꯝꯃꯗꯤ
ꯅꯪ ꯉꯝꯃꯗꯔꯣ
ꯉꯝꯃꯤꯅ ꯅꯪꯒꯨꯝꯕ ꯂꯨꯕ ꯉꯝꯗ꯭ꯔꯗꯤ ꯍꯥ
ꯑꯝ ꯃꯆꯝ ꯐꯣꯏꯈ ꯅꯪꯒꯤ ꯅꯈꯠꯖꯏꯗ ꯈꯨꯄꯥꯛꯥꯛ ꯊꯥꯗꯣꯏꯅꯤ
ꯈꯧꯔꯤꯗꯨꯣ ꯃꯦꯠꯀꯦ ꯂꯥꯎꯑꯣ
ꯐꯒꯤ ꯇꯕꯅꯤꯕ ꯁꯛ ꯌꯥꯝ ꯐꯖꯤꯕꯤꯗꯨꯣ ꯁꯝꯒ ꯐꯖꯤꯂꯛ ꯌꯥꯔꯣꯏꯍ
ꯃꯆꯟꯅꯨꯄꯤꯒꯨꯝꯕꯅ ꯊꯣꯏꯕ ꯌꯥꯔꯣꯏꯅ
ꯀꯩꯖꯥꯒꯨꯝꯗꯅꯣ
ꯇꯥꯕ꯭ꯔꯥ
ꯇꯥꯏ ꯗꯤꯃꯥ
ꯑꯩ ꯉꯁꯤ ꯈꯥꯃꯦꯟꯒ ꯑꯂꯨ ꯊꯣꯡꯕ ꯇꯥꯔꯦꯅꯦ
ꯀꯩꯅꯣ ꯑꯩꯒꯤ ꯊꯥꯡꯁꯨ ꯀꯗꯥꯥꯏꯗ ꯂꯧꯔꯖꯥꯠꯅꯣ ꯍꯥ
ꯃꯊꯟꯗꯔꯣ
ꯍꯧꯖꯤꯛꯇꯤ ꯑꯧ ꯍꯧꯖꯤꯛꯇꯤ ꯏꯊꯟꯇꯅꯤ ꯍꯣꯏ
ꯎ ꯅꯨꯡꯉꯥꯏꯀꯣ ꯅꯇꯣꯝꯇ ꯏꯪ ꯁꯤꯤꯛꯅ ꯂꯩꯕꯗꯣ
ꯊꯦꯡꯉꯔꯣꯏꯗ꯭ꯔꯣ ꯅꯣꯏꯗꯤ ꯊꯕꯛ ꯆꯠꯂꯤꯉꯥꯏ ꯒꯥꯔꯤꯁꯨ ꯁꯦꯝꯜꯂꯤ ꯍꯥꯏꯌꯦ
ꯍꯧꯖꯤꯛ ꯒꯥꯔꯤ ꯌꯥꯗꯗꯅ ꯑꯃꯨꯛ ꯁꯦꯝꯒꯂꯦ ꯕꯇꯔꯤ ꯎ ꯑꯣꯕ
ꯑꯗꯨꯗꯅꯤꯅꯦ ꯊꯦꯡꯗꯧ ꯃꯥꯟꯕ ꯒꯥꯔꯤ ꯌꯥꯗ꯭ꯔꯗꯤ ꯃꯇꯝ ꯆꯠꯂꯤꯗꯨꯕꯨ
ꯁꯨꯅꯤꯡꯁꯨ ꯒꯥꯔꯤꯗꯨ ꯌꯥꯗ꯭ꯔꯗꯤ ꯀꯃꯥꯏ ꯁꯨꯗꯣꯏꯅꯣ ꯊꯕꯛ ꯃꯐꯝꯁꯨ ꯌꯧꯗ꯭ꯔꯤ ꯍꯧꯖꯤꯛ ꯑꯩꯁꯦ ꯋꯔꯛꯁꯣꯞꯇꯅꯦ
ꯉꯁꯤ ꯉꯁꯤ ꯒꯥꯔꯤ ꯑꯃꯨꯛ ꯌꯥꯗ꯭ꯔꯗꯤ ꯊꯕꯛ ꯆꯠꯂꯔꯣꯏ ꯀꯣꯅꯣ
ꯉꯝꯅꯤꯡꯉꯥꯏꯗꯤ ꯌꯥꯅꯤꯉꯥꯏ ꯍꯣꯠꯅꯤꯡꯅꯤꯅ ꯑꯗꯨ ꯍꯦꯛ ꯌꯥꯗ꯭ꯔꯗꯤ ꯑꯩꯈꯣꯏꯁꯨ ꯎꯄꯥꯏ ꯂꯩ ꯂꯩꯇꯦꯅ ꯑꯩꯈꯣꯏꯁꯨ ꯏꯁꯣꯔ ꯃꯥꯡꯛꯇꯤ ꯅꯠꯇꯦꯅ
ꯈꯣꯡꯅ ꯆꯠꯂꯣ ꯒꯥꯔꯤꯅ ꯌꯥꯔ
ꯆꯂ ꯊꯕꯛꯁꯨꯕ ꯂꯝꯁꯪ ꯆꯕꯨ ꯈꯣꯡ ꯅꯨꯄꯥ ꯑꯣꯏꯔꯁꯨ ꯈꯣꯡꯅ ꯆꯠꯂꯗꯤ ꯑꯄꯦꯛꯁꯟ ꯑꯗꯨꯝ ꯃꯥꯡ
ꯅꯠꯇꯦ ꯌꯥꯝ ꯂꯥꯞꯄ꯭ꯔꯅꯦ ꯅꯣꯏ ꯊꯕꯛ ꯃꯐꯝꯒ ꯑꯥ
ꯁꯤꯛꯁ ꯁꯕꯦꯟ ꯑꯦ
ꯌꯥꯝ ꯂꯥꯞꯄꯦꯕ
ꯌꯥꯝ ꯂꯥꯞꯄꯤꯕ
ꯂꯥꯛꯇꯧ ꯃꯥꯟꯗꯦ ꯈꯣꯡꯅ ꯆꯠꯄ ꯇꯟꯥꯟꯕꯒꯤ ꯀꯔꯤ ꯇꯣꯡꯕꯩ ꯋꯥꯅꯤ ꯅꯪꯗꯣ
ꯑꯩꯈꯣꯏ ꯅꯨꯄꯥ ꯅꯣꯏ ꯅꯨꯄꯤꯁꯤꯡꯅ ꯀꯝꯄꯤꯟ ꯁꯤꯃꯒꯨꯝ ꯀꯣꯏ ꯅꯨꯄꯥꯁꯤꯗ ꯑꯗꯨꯒꯨꯝꯕ ꯁꯦꯝꯅꯤꯡꯕꯅꯦ ꯃꯔꯛꯗꯤ ꯍꯖꯤ
ꯑꯟꯗꯛꯇꯗꯤ ꯅꯨꯄꯥꯁꯤꯡꯁꯨ ꯀꯝꯄ꯭ꯂꯤꯁꯟ ꯉꯥꯡꯊꯣꯛꯏꯅꯦ
ꯅꯨꯄꯤꯗꯒꯤ ꯍꯦꯟꯅ ꯉꯧꯕ ꯉꯥꯛꯇ ꯅꯨꯄꯥꯁꯤꯡꯁꯨ
ꯎꯝ
ꯅꯠꯇ꯭ꯔꯥ
ꯃꯥꯅꯦ ꯃꯥꯅꯦ ꯆꯃꯦ ꯍꯣꯏꯃ
ꯅ ꯅꯪꯒꯤ ꯅꯨꯄꯤꯗꯤꯌꯦ
ꯌꯦ ꯍꯩꯀꯣ ꯋꯥ ꯀ ꯉꯪꯃꯀꯣ
ꯑꯦ ꯍꯩꯕ ꯇꯠꯇꯤꯌꯦ ꯑꯗꯨ ꯅꯪꯒꯤ ꯅꯨꯄꯤꯗꯤ ꯀꯃꯥꯏꯅ ꯇꯧꯒꯦꯕ ꯉꯧꯕ꯭ꯔꯥ ꯃꯨꯕ꯭ꯔꯕ
ꯅꯣꯏꯔꯣ ꯃꯤ ꯁꯥꯗ꯭ꯔꯣ
ꯍꯥꯥ
ꯅꯣꯏ ꯔꯣꯅꯔꯤ ꯁꯥꯗ꯭ꯔꯣ
ꯁꯥꯗ꯭ꯔꯗꯤ ꯎꯁ ꯃꯄꯥꯟ ꯊꯣꯛꯄ ꯉꯝꯗꯦ ꯀꯩꯅꯣ
ꯅꯪ ꯍꯧꯖꯤꯛ ꯂꯩꯔꯤꯁꯦ ꯌꯨꯝꯗꯔ ꯅꯠꯇ꯭ꯔꯒ ꯑꯇꯣꯞꯄ ꯃꯐꯝꯗꯨꯔꯣ
ꯌꯨꯝꯗ ꯅꯠꯇꯦ ꯈꯨꯟꯗꯁꯨ ꯅꯠꯇꯦ ꯈꯪꯗꯦ ꯑꯩꯁꯨ ꯀꯔꯏꯗꯅꯣ
ꯑꯣ
ꯂꯩꯐꯝꯐꯥꯎ ꯀꯪꯗꯦ ꯑꯩ
ꯅꯣꯡꯃ ꯑꯣꯏꯔꯛꯒꯦꯀꯣ ꯆꯥꯛ ꯌꯦꯟꯁꯥꯡ ꯑꯍꯥꯎ ꯑꯍꯥꯎꯕ ꯊꯣꯡꯕꯤꯌꯨꯀꯣ
ꯊꯣꯡꯕꯤꯒꯦ ꯂꯥꯛꯑꯣ ꯂꯥꯛꯄ ꯃꯇꯝꯗ ꯐꯣꯟ ꯇꯧꯔꯛꯑꯣ ꯂꯥꯛꯀꯦ ꯍꯥꯏꯅ
ꯑꯥ ꯍꯣꯏ ꯏꯆꯟꯅꯨꯄꯤꯗꯤ ꯃꯔꯝ ꯎꯧꯕꯅꯤ ꯁꯛꯁꯨ ꯌꯥꯝ ꯐꯖꯕꯅꯤ ꯑ ꯅꯅꯥ ꯊꯣꯡꯕ ꯆꯥꯛ ꯏꯟꯁꯥꯡꯗꯨ ꯍꯥꯎꯔꯝꯒꯅꯤ
ꯆꯥꯛ ꯌꯦꯟꯁꯥꯡꯃꯨꯛꯇꯤ ꯈꯪꯗꯦ ꯍꯥꯎꯕ ꯍꯥꯎꯗꯅꯤ ꯌꯦꯟꯁꯥꯛꯒꯨꯝꯕ ꯉꯥꯒꯨꯝꯕ ꯀꯩ ꯀꯩꯅꯣ ꯊꯣꯡꯕꯗꯤ ꯍꯩꯇꯕꯅꯤꯀꯣ
ꯑꯩꯈꯣꯏꯗꯤ ꯁꯟ ꯉꯥ ꯆꯥꯗꯦ ꯑꯩꯈꯣꯏꯗꯤ ꯈꯥꯃꯦꯟ ꯑꯁꯤꯟꯕ ꯑꯗꯨꯝ ꯆꯥꯏ ꯁꯣꯏ ꯀꯨꯝꯕ
ꯈꯥꯃꯟꯅ ꯁꯤꯟꯕ ꯍꯥꯎꯋꯦꯗ ꯈꯃꯦꯟ ꯑꯁꯤꯟꯕꯒ ꯀꯩꯅꯣ ꯉꯥ ꯑꯇꯥꯎꯕꯒ ꯀꯣꯕꯤ ꯀꯩꯀꯩꯅꯣ ꯍꯥꯞꯄꯗꯣ ꯑꯩꯗꯤ ꯆꯥꯅꯤꯡꯗꯦ ꯊꯑꯣꯅ
ꯅꯪ ꯀꯣꯂꯁ ꯀꯥꯗ꯭ꯔꯣ
ꯑꯩ ꯀꯣꯂꯦꯖ ꯇꯝꯕ ꯂꯣꯏꯔꯦ
ꯂꫭꯏꯔꯦ ꯌꯥꯔꯦ ꯑꯗꯨꯗꯤ ꯀꫭꯂꯁ ꯇꯝꯕ ꯂꫭꯏꯔꯗꯤ ꯌꯣ ꯄꯥꯡꯈ꯭ꯔꯣ ꯀꯁꯥꯏꯠ
ꯌꯨꯝ ꯄꯥꯜꯂꯒꯦ ꯃꯊꯪ ꯆꯍꯤꯗ ꯌꯨꯝ ꯄꯥꯜꯂꯒꯦꯀꯣ ꯑꯩ
ꯌꯨꯝ ꯄꯥꯜꯂꯒ ꯅꯣꯏ ꯏꯄꯨꯔꯣꯏꯕꯒ ꯅꯨꯡꯉꯥꯏꯗꯅꯌꯣ
ꯀꯤꯒꯦꯅꯦ ꯑꯗꯨꯝ ꯅꯪ ꯍꯥꯟꯅ ꯊꯤꯖꯔꯣ ꯏꯅꯝꯃꯒ ꯅꯪ ꯊꯤꯔꯀꯥꯟꯗ ꯑꯩꯁꯨ ꯌꯨꯝ ꯄꯥꯟꯕ ꯍꯧꯔꯒꯦ
ꯑ ꯇꯥꯕꯔꯣ ꯇꯤꯟꯆ
ꯍꯥꯥ
ꯇꯥꯕ꯭ꯔꯣ ꯇꯤꯝꯆꯥꯥ
ꯇꯥꯏꯌꯦ
ꯑꯣ
ꯅꯣꯏ ꯈ꯭ꯔꯤꯁꯃꯥꯁ ꯃꯇꯝꯗ ꯀꯃꯥꯏ ꯀꯃꯥꯏ ꯇꯧꯒꯦ ꯅꯨꯡꯉꯥꯏꯕ꯭ꯔꯥ ꯅꯪꯈꯣꯟꯗ
ꯑꯩꯗꯤ ꯈ꯭ꯔꯤꯁꯃꯥꯁ ꯑꯩꯈꯣꯏ ꯈꯨꯣꯟꯗ ꯑꯩ ꯂꯩꯇꯦꯗ ꯑꯥ ꯀꯩꯅꯣ ꯑꯔꯥꯞꯄ ꯈꯨꯟꯗꯅꯤ ꯍꯥꯏꯗꯤ ꯍꯣꯏ ꯅꯨꯡꯉꯥꯏꯇꯦꯕ ꯑꯩꯈꯣꯏ ꯈꯨꯟꯗꯗꯤ ꯂꯩꯁꯥꯏꯕꯤ ꯁꯨ ꯂꯩꯇꯦ ꯑꯗꯨꯒꯤꯕ
ꯑꯗꯨ ꯅꯪ ꯈꯨꯟꯗ ꯂꯩꯇ꯭ꯔꯗꯤ ꯅꯪ ꯂꯩꯕ ꯃꯐꯝꯗꯗꯤ ꯀꯃꯥꯏꯅ ꯇꯧꯒꯦ ꯅꯨꯡꯉꯥꯏꯕ꯭ꯔꯥ
ꯅꯨꯡꯉꯥꯏ ꯃꯣꯏꯗꯤ ꯑꯁ ꯂꯩꯁꯥꯕꯤ ꯀꯥꯁꯤꯦ ꯑꯁ ꯐꯖꯔ
ꯂꯩꯁꯥꯕꯤ ꯃꯁꯛ ꯐꯖ ꯐꯖꯕ ꯌꯥꯝ ꯂꯩꯕ꯭ꯔꯅꯦ
ꯑꯥ ꯂꯩꯌꯦ ꯂꯩ
ꯅꯪꯅ ꯑꯄꯥꯝꯕꯁꯨ ꯂꯩꯕ꯭ꯔꯅꯦ ꯑꯗꯨꯗꯤ ꯌꯥꯎꯕ꯭ꯔꯥ ꯑꯣ ꯅꯪ ꯈꯨꯟꯗ ꯂꯥꯛꯄ ꯀꯥꯟꯗ ꯑꯃ ꯄꯨꯁꯤꯜꯂꯣ ꯑꯗꯨꯗꯤ ꯑꯩꯈꯣꯏ ꯅꯝꯃꯒꯦ ꯅꯪ ꯂꯥꯛꯄ ꯀꯥꯟꯗ ꯄꯨꯔꯛ ꯑꯣ
ꯑꯣꯏ
ꯈꯨꯟꯗ ꯂꯥꯛꯄ ꯀꯥꯟꯗ
ꯎ
ꯑꯩꯈꯣꯏ ꯈꯨꯜꯗ ꯌꯥꯝ ꯅꯨꯡꯉꯥꯏꯇꯦ ꯍꯥꯏꯅꯤꯡꯉꯥꯏ ꯑꯩꯁꯨ ꯈꯪꯗꯦ
ꯅꯨꯡꯉꯥꯏꯕ꯭ꯔꯥ ꯅꯨꯡꯉꯥꯏꯔꯕ꯭ꯔꯥ ꯈꯪꯗꯦ ꯃꯤ ꯌꯥꯝꯗꯕꯅꯤꯅꯀꯣ
ꯂꯩꯁꯥꯕꯤ ꯄꯥꯈꯪ ꯌꯥꯝꯗꯦꯕ ꯑꯩꯈꯣꯏ ꯈꯨꯟꯗꯗꯤ ꯑꯩꯒ ꯌꯥꯝ ꯂꯨꯅ ꯇꯤꯟꯅꯕ ꯅꯨꯄꯤꯁꯨ ꯏꯃꯥꯟꯅꯨꯕꯤꯁꯨ ꯍꯟꯗꯛ ꯀꯩꯅꯣ ꯌꯨꯝ ꯄꯥꯡꯈ꯭ꯔꯦ ꯃꯌꯨꯝ ꯄꯥꯟꯈ꯭ꯔꯦ ꯕ ꯑꯩ ꯏꯊꯟꯇ ꯉꯥꯏꯔꯝꯃꯦ ꯑꯗꯣ ꯅꯨꯡꯉꯥꯏꯔꯣꯏ ꯍꯟꯗꯛꯇꯤ ꯈ꯭ꯔꯤꯁꯃꯥꯁꯇꯣ ꯏꯃꯥꯟꯅꯕꯤꯁꯤꯡꯕꯨꯗꯤ ꯂꯩ ꯃꯤ ꯑꯅꯤ ꯑꯍꯨꯝꯗꯤ ꯂꯣꯏꯅ ꯃꯌꯨꯝ ꯄꯥꯟꯕ ꯉꯥꯛꯇ ꯑꯩꯈꯣꯏ ꯈꯛꯇꯅꯤꯅꯦ ꯂꯩꯍꯧꯔꯤꯁꯦ ꯍꯧꯖꯤꯛ
ꯍꯥꯎ ꯐꯥꯎꯣ
ꯅꯣꯏ ꯒꯥꯔꯤꯗꯣ ꯌꯥꯗꯤ ꯌꯥꯗꯣꯏꯔꯥ
ꯎꯝ